ꯇꯥꯕ꯭ꯔꯣ ꯇꯥꯏꯌꯦ ꯅꯣꯡ ꯆꯨꯕ꯭ꯔꯥ
ꯅꯣꯡ ꯆꯨꯗꯦ ꯑꯩꯈꯣꯏꯗꯤ ꯅꯣꯏꯗꯤ ꯆꯨꯕ꯭ꯔꯥ
ꯁꯤꯗꯗꯤ ꯅꯣꯡ ꯆꯨꯕ ꯑꯗꯨꯒꯤ ꯁꯤ ꯇꯔꯥ ꯐꯥꯕ ꯅꯨꯄꯤ ꯐꯖꯥꯅ ꯇꯨꯝꯃ ꯂꯩꯌꯦ
ꯅꯣꯏꯗ ꯍꯧꯖꯤꯛ ꯐꯥꯎ ꯂꯩꯔꯤꯕꯅꯦ ꯅꯣꯢ
ꯎꯝ ꯂꯩꯌꯦ
ꯅꯪ ꯅꯪ ꯉꯁꯥꯏ ꯑꯥ ꯑꯩ ꯅꯪꯉꯣꯟꯗ ꯑꯃ ꯄꯤꯕꯗ ꯅꯪ ꯀꯣꯜ ꯇꯧꯔꯛꯄꯗꯣ ꯍꯧꯖꯤꯛ ꯍꯧꯖꯤꯛꯅ ꯂꯥꯛꯑꯦ
ꯑꯗꯨ ꯅꯦꯠꯋꯥꯛꯅꯅꯦ ꯑꯗꯨ ꯑꯗꯨ ꯀꯧ ꯇꯧꯔꯒ ꯇꯥꯥꯛꯁ ꯑꯃ ꯆꯠꯈ꯭ꯔꯦ ꯑꯩꯒꯤ
ꯑꯁ ꯑꯣꯏꯔꯝꯒꯅꯤ ꯄꯥꯝꯃꯨꯈ꯭ꯔꯦ ꯑꯩ ꯁꯣꯏꯈ꯭ꯔꯦ
ꯑꯗꯨꯝ ꯍꯥꯏꯅꯔꯕꯅꯤꯅ ꯎꯄꯥꯏ ꯂꯩꯇ꯭ꯔꯦ ꯎꯝ
ꯑꯩ ꯅꯪꯉꯣꯟꯕꯨ ꯇꯥꯎꯋꯦꯕꯀꯣ ꯑꯗꯨꯒ ꯑꯟꯑꯛꯁꯄꯦꯛꯇꯦꯠ ꯊꯣꯛꯂꯥꯛ ꯄ ꯑꯗꯨꯒ ꯑꯩꯒꯤ ꯑꯣꯏꯔꯝꯒꯅꯤꯅ ꯅꯪꯅ ꯑꯃꯨꯛ ꯇꯧꯕꯤꯌꯣꯅ ꯌꯦꯡꯕꯤꯌꯣꯅꯀꯣ ꯏꯅꯥꯎ ꯅꯨꯄꯥꯒꯤꯅꯦ ꯑꯗꯨꯗꯣ ꯎꯝ
ꯑꯩ ꯔꯤꯁꯤꯞ ꯇꯧꯕ ꯌꯥꯗꯕ ꯑꯗꯨꯒꯤ
ꯎꯝ ꯑꯗꯨ ꯑꯟꯑꯛꯁꯄꯦꯛꯇꯦꯠ ꯊꯣꯛ ꯂꯥꯛꯄꯀꯣ ꯅꯪꯕꯨ ꯇ꯭ꯔꯥꯏ ꯇꯧꯁꯤꯅ ꯇꯥꯎꯕ
ꯃꯥꯋꯥꯅ ꯑꯣꯢꯔꯝꯒꯅꯤ
ꯑꯗꯨꯅꯤ ꯑꯩꯒꯤ ꯏꯅꯥꯎꯅꯨꯄꯥꯒꯤ ꯑꯣꯏꯔꯝꯅꯤꯅ ꯅꯪ ꯇꯧꯔꯛꯑꯗꯤ ꯌꯥꯒ ꯌꯥꯒꯗ꯭ꯔꯅ ꯌꯦꯡꯒꯦ ꯇꯥꯎꯕꯅꯤ
ꯑꯥ ꯀ꯭ꯔꯤꯒꯤꯔꯥ ꯅꯣꯏꯗ ꯑꯗꯨꯨꯗ ꯅꯣꯡ ꯆꯨꯗꯕꯗꯤ ꯁꯤꯗꯗꯤ ꯅꯣꯡ ꯆꯨꯋꯦ
ꯈꯪꯗꯦ ꯁꯨꯃꯥꯏꯅ ꯇꯥꯎꯋꯦ ꯅꯍꯥꯟꯁꯨ ꯁꯨꯃꯥꯏꯅ ꯇꯧꯕꯅꯦ ꯅꯣꯏꯗ ꯇꯥꯛ ꯅꯣꯡꯅ ꯅꯣꯡ ꯆꯨꯔꯁꯨꯀꯣ ꯑꯩꯈꯣꯏꯗꯗꯤ ꯅꯣꯡ ꯌꯥꯝꯅ ꯆꯨꯗꯦ ꯈꯪꯗꯦ ꯑꯩꯈꯣꯏ ꯂꯩꯃꯤꯟꯅꯔꯒꯀꯣ ꯃꯐꯝꯗꯤ
ꯑꯗꯨꯅꯦ ꯏꯝꯐꯥꯜꯁꯦ ꯅꯣꯡꯃ ꯅꯣꯡꯃ ꯐꯖꯅ ꯆꯨꯕꯤꯔꯗꯤ ꯌꯥꯝ ꯏꯪꯂꯒ ꯂꯩꯕ ꯅꯨꯡꯉꯥꯏꯒꯅꯤ
ꯎꯝ
ꯍꯟꯗꯛꯁ‌ꯦ ꯀꯔꯤꯒꯤꯔ ꯈꯪꯗꯦ ꯅꯣꯡ ꯁꯨꯛꯆꯨ ꯆꯨꯗ‌ꯦ ꯅꯣꯡ ꯆꯨꯗꯕꯒꯤ ꯋꯦꯗꯥꯔ ꯌꯥꯝ ꯃꯥꯜꯂꯦ ꯫
ꯑꯗꯨꯅ‌ꯦ ꯈꯔꯗꯤ ꯐꯅꯤꯗ ꯅꯍꯥꯟꯗꯤ ꯏꯁꯤꯡ ꯆꯥꯎꯔꯒ ꯂꯩꯔꯝꯃꯦꯗꯅ ꯍꯧꯖꯤꯛꯀꯥꯟꯗꯤ ꯁꯨꯃꯥꯏꯅꯗꯤ ꯇꯧꯗ꯭ꯔꯦ ꯫
ꯑꯗꯨꯅꯦ ꯏꯁꯤꯡ ꯆꯥꯎꯔꯗꯤ ꯈꯣꯏꯒꯤꯁꯨ ꯑꯃꯨꯛ ꯋꯥꯕꯀꯣ ꯫
ꯎꯝ ꯋꯥꯏꯌ‌ꯦ ꯫
ꯎꯝ ꯅꯨꯄꯤ ꯑꯃꯗꯤ ꯐꯖꯅ ꯅꯨꯡꯉꯥꯏꯅ ꯇꯨꯝꯃꯒ ꯂꯩꯌ‌ꯦ ꯫ ꯒꯣꯜꯁꯨ ꯄꯥꯢꯗꯦ
ꯇꯔꯥ ꯐꯥꯕ ꯅꯨꯄꯤ‌ꯗꯨꯔ‌ꯣ
ꯍꯣꯏ ꯇꯔꯥ ꯐꯥꯕꯗꯣ
ꯑꯗꯨꯗ‌ꯦ
ꯑꯃꯅ ꯄ꯭ꯔꯥꯛꯇꯤꯁ ꯇꯧꯔꯒ ꯆꯥꯛ ꯆꯥꯔ ꯂꯩ ꯫
ꯅꯣꯡ ꯆꯨ ꯅꯣꯡ ꯆꯨꯕꯁꯦ ꯑꯩꯗꯤ ꯅꯨꯡꯉꯥꯏꯌꯦ ꯑꯈ‌ꯣꯏ ꯑꯗꯨꯒ ꯑꯩꯈꯣꯏꯗꯤ ꯆꯨꯗ‌ꯦ ꯅꯨꯡꯁꯤꯠꯁꯨ ꯁꯤꯠꯂ‌ꯦ ꯍꯥꯏꯌ‌ꯦꯗ ꯫
ꯍ‌ꯣꯏ ꯉꯁꯥꯏ ꯅꯨꯡꯁꯤꯠ ꯁꯤꯠꯂꯦ ꯫
ꯎꯝ
ꯍꯧꯖꯤꯛꯇꯤ ꯍꯧꯖꯤꯛꯇꯤ ꯅꯣꯡ ꯈꯔ ꯈꯔ ꯆꯨꯔꯒ ꯂꯥꯏꯔꯤ ꯉꯁꯥꯏꯗꯤ ꯈꯔ ꯀꯟꯅ ꯆꯨꯕꯅꯦꯗ‌ꯣ ꯍꯧꯖꯤꯛꯇꯤ ꯇꯧꯈ꯭ꯔꯦ
ꯎꯝ
ꯈꯧꯄꯨꯝ ꯅꯨꯄꯤ ꯑꯃꯗ ꯀꯣꯜ ꯇꯧꯒꯦ ꯍꯥꯏꯕ ꯃꯥ ꯉꯥꯏꯈꯣ ꯍꯣꯔꯦꯟ ꯇꯧꯔꯛ ꯍꯣꯔꯦꯟ ꯍꯥꯏꯔꯛꯀꯦ ꯍꯥꯏ ꯫ ꯕꯤꯖꯤ ꯇꯧꯕ꯭ꯔꯥ ꯈꯪꯗ‌ꯦ ꯫ ꯍꯣꯏ ꯐꯤ ꯁꯥꯕ꯭ꯔꯥ ꯂꯥꯏꯔꯤꯛ ꯄꯥꯕ꯭ꯔꯥ ꯑꯃꯗꯤ ꯁꯣꯏꯅ ꯇꯧꯔꯝꯅꯤ ꯫
ꯑꯥ ꯑꯗꯨꯒꯤ ꯑ‌ꯣꯏꯔꯝꯒꯅꯤ
ꯃꯤꯁꯤꯁꯦ ꯀꯔꯤꯔꯥ ꯍꯣꯏ ꯌꯥꯏꯌꯦ ꯫
ꯑꯣ ꯑꯗꯨꯝ ꯇꯧꯔꯛꯄ꯭ꯔꯣ ꯑꯣ ꯑꯣ ꯐꯥꯏꯌꯦꯅ ꯁꯨꯃꯥꯏꯅ ꯄꯥꯎ ꯐꯥꯎꯅꯕꯁꯦ ꯐꯩꯌꯦ ꯫ ꯈꯣꯏ ꯃꯁꯦꯟꯗ ꯅꯨꯡꯁꯤꯕ ꯅꯨꯡꯁꯤꯌꯦꯗꯅ ꯁꯨꯃꯥꯏꯅ ꯄꯥꯎ ꯐꯥꯎꯅꯔꯗꯤ ꯫
ꯍꯣꯏ ꯑꯁꯤ ꯑꯁꯤꯅꯦ ꯑꯩꯈꯣꯏꯕꯨ ꯑꯃꯨꯛ ꯔꯤꯌꯨꯅꯤꯌꯟ ꯇꯧꯍꯜꯂꯦ ꯁ‌ꯦꯁ ꯫
ꯎꯝ ꯐꯧꯅꯥꯕ ꯌꯥꯔꯗꯤ ꯑꯗꯨꯝ ꯐꯥꯎꯅꯔꯣ ꯫
ꯇꯧꯅꯤꯡꯉ‌ꯦ ꯈꯪꯗ꯭ꯔꯦ ꯅꯣꯡꯁꯦ ꯑꯣꯛꯁꯥꯗꯤ ꯐꯖꯅ ꯍꯥꯎꯅꯤꯍꯦ ꯫
ꯅꯣꯡ ꯆꯨꯔꯀꯥꯟꯗ ꯏꯁꯤꯡ ꯑꯥ ꯅꯠꯇꯦ ꯏꯟꯖꯥꯡ ꯑꯍꯥꯎꯕ ꯍꯥꯎ ꯎꯝ ꯍꯥꯎꯔꯒ ꯑꯁ
ꯈꯔ ꯃꯣꯔꯣꯛ ꯁꯥꯇꯛ ꯇꯧꯕꯗꯨꯀꯣ
ꯎꯝ ꯍꯥꯎꯔꯅꯤ ꯊꯣꯡ ꯐꯤꯖꯥꯅ ꯊꯣꯡꯔꯒ ꯫
ꯎꯝ
ꯑꯩꯗꯤ ꯑꯣꯛꯁꯥꯗꯤ ꯊꯣꯡꯕ ꯍꯩꯇꯦ ꯫
ꯑꯩꯁꯨ ꯑꯣꯛꯁꯥꯁ‌ꯦ
ꯑꯗꯨꯒ ꯄꯨꯟꯁꯤꯗ ꯊꯣꯡꯁꯨ ꯊꯣꯡꯗ꯭‌ꯔꯤ ꯑ‌ꯣꯛꯁꯥꯗꯤ ꯫ ꯁꯟꯁꯥꯗꯤ ꯑꯃꯗꯤ ꯊꯣꯡꯉꯦ ꯫
ꯎꯝ ꯌꯨꯝꯗꯗꯤ ꯃꯔꯥꯛ ꯃꯔꯥꯛ ꯊꯣꯡꯉꯦꯕ ꯑꯗꯨꯕꯨ ꯑꯩꯗꯤ ꯃꯁꯂꯥ ꯌꯥꯝ ꯄꯥꯝꯕꯅꯤꯅꯀꯣ ꯏꯃꯥ
ꯎꯝ ꯑꯩꯗꯤ ꯃꯁꯂꯥ ꯑꯩꯗꯤ ꯑꯩꯁꯨ ꯄꯥꯝꯃꯦ ꯑꯗꯨꯒ ꯑꯇꯣꯞꯄꯗꯤ ꯀꯔꯤꯁꯨ ꯀꯥꯏꯗꯦ ꯖꯤꯔꯥ
ꯖꯦꯔꯥ ꯑꯗꯨꯅꯦ ꯑꯩꯁꯨ ꯃꯌꯥꯡ ꯃꯅꯝ ꯅꯝꯕ
ꯑꯁ ꯑꯩꯗꯤ ꯑꯇꯣꯞꯄꯗꯤ ꯌꯥꯏꯌꯦ ꯖꯤꯔꯥꯗꯤ ꯄꯥ ꯌꯥꯝ ꯄꯥꯝꯗꯦ ꯑꯩꯗꯤ
ꯏꯃꯥꯈꯣꯏꯗꯤ ꯑꯩꯈꯣꯏ ꯂꯣꯀꯦꯜꯒꯤ ꯊꯣꯡꯕ ꯊꯥꯛꯕꯁꯤꯅ ꯄꯥꯝꯕ ꯑꯩꯅ ꯄꯥꯝꯇꯕ ꯑꯩꯅ ꯃꯁꯂꯥ ꯍꯥꯞꯄꯒ ꯐꯖꯅ ꯀꯪꯔꯥ ꯉꯧꯔ ꯆꯥꯕꯗꯣ
ꯑꯝ
ꯑꯩ ꯑꯩꯅ ꯑꯗꯨ ꯄꯥꯝꯕ ꯏꯃꯥꯈꯣꯏꯅ ꯑꯩꯈꯣꯢ ꯂꯣꯀꯦꯜꯒꯤ ꯁꯥ ꯊꯣꯡꯕꯗꯨ ꯄꯥꯝꯕ
ꯎꯝ
ꯑꯁ ꯆꯥꯛ ꯏꯟꯁꯥꯡ ꯊꯣꯡꯕꯁꯦ ꯆꯥꯡ ꯅꯥꯏꯅꯥ ꯊꯣꯡꯗꯦꯗꯥ ꯌꯦꯟꯁꯥꯡ ꯍꯥꯎꯇꯕꯒꯤꯅꯦ ꯎꯝ ꯅꯪ ꯍꯣꯔꯦꯟ ꯀ꯭ꯔꯤ ꯏꯟꯁꯥꯡ ꯆꯥꯒꯦꯔꯥ ꯅꯪꯗꯤ
ꯑꯥ ꯍꯧꯔꯦꯟꯁꯦ ꯑꯩ ꯍꯥꯏꯕ ꯈꯪꯗꯦ
ꯑꯗꯨꯒꯤ ꯃꯤꯡꯗꯣ ꯈꯪꯗꯦ ꯎꯝ ꯎꯀꯦ ꯍꯥꯏꯕ ꯈꯪꯗꯦ ꯀꯔꯤ ꯍꯥꯏꯔꯗꯣꯏꯅꯣ
ꯈꯪꯗ꯭ꯔꯦꯗ
ꯂꯐꯨ ꯑꯦ ꯂꯐꯨ ꯀꯥꯎꯔ ꯑꯦ ꯀꯥꯎꯔꯣꯢꯗ
ꯊꯥꯔꯣꯔꯥ ꯂꯐꯨꯔꯥ
ꯂꯐꯨ ꯎꯝ ꯍꯥꯎꯒꯤꯀꯣ ꯑꯃ ꯊꯣꯛꯂꯥꯛꯄꯗꯣ ꯑꯩꯈꯣꯏ ꯆꯥꯕꯗꯣ
ꯅ ꯂꯐꯣꯏꯒꯤ ꯐ꯭ꯂꯥꯋꯔꯗꯨꯔꯥ
ꯂꯐꯣꯏ ꯑꯣ ꯂꯐꯣꯏ ꯐ꯭ꯂ ꯑꯥ ꯂꯐꯣꯏꯒꯤ ꯂꯥꯏ
ꯑꯣ ꯂꯐꯣꯏꯒꯤ ꯂꯥꯏꯗꯨ ꯑꯗꯨ ꯂꯐꯨ ꯀꯧꯋꯦ ꯀꯔꯤꯅꯣ
ꯂꯞ ꯑꯍꯦ ꯂꯐꯨ
ꯍꯣꯏ ꯑꯗꯨꯅ ꯂꯐꯨ ꯀꯧꯔꯦ ꯕꯅꯥꯅꯗꯨꯅ ꯂꯐꯣꯏ ꯑꯗꯨ ꯑꯃꯗꯨꯅ ꯃꯥꯒꯤ ꯄ꯭ꯂꯥꯟꯗꯨꯅ ꯂꯐꯨꯊ꯭ꯔꯣ
ꯑꯣ ꯂꯐꯨꯊꯔꯣ ꯑꯣ ꯑꯗꯨꯅꯦ
ꯌꯥꯝ ꯍꯩ ꯃꯤꯗꯤ ꯂꯐꯣꯏꯒꯤ ꯂꯩ ꯆꯥꯔꯦ
ꯂꯥꯐꯨ ꯆꯥꯒꯦ ꯇꯥꯎꯕꯅꯦ
ꯑꯝ ꯌꯥꯝ ꯐꯩꯀꯣ ꯑꯩꯁꯨ ꯆꯥꯅꯤꯡꯉꯦ ꯀꯣ ꯂꯐꯨꯒꯤ ꯂꯥꯢ ꯆꯥꯕ ꯐꯪꯗ꯭ꯔꯤꯌꯦ
ꯇꯥꯡꯕꯗꯤ ꯌꯥꯝ ꯇꯥꯡꯕꯀꯣ
ꯍꯣꯏ
ꯇꯣꯏꯅꯗꯤ ꯑꯗꯨ ꯆꯞ ꯆꯥꯕ ꯐꯪꯗꯦ
ꯑꯦ ꯅꯝꯕ ꯀꯂꯨꯅ ꯀꯔꯤꯔ ꯈꯣꯏ ꯃꯔ ꯑ ꯃꯔꯣꯏ ꯍꯋꯥꯏ ꯑ ꯃꯣꯔꯣꯛ ꯑꯇꯦꯛꯄ ꯑꯀꯪꯕꯗꯣ ꯑꯗꯨ ꯑꯁ
ꯉꯥꯎꯕ꯭ꯔꯥ
ꯑꯩ ꯃꯩꯗ ꯂꯧꯔꯒ ꯆꯥꯕ ꯃꯅꯝꯗꯣ ꯌꯥꯝ ꯅꯨꯡꯁꯤꯌꯦ ꯎꯝ
ꯑꯗꯨꯒ ꯍꯩꯅꯧ ꯑꯃꯗ ꯊꯝꯃꯀꯥꯟꯗꯁꯨ
ꯎꯝ ꯑꯗꯨꯅꯦ ꯃꯦꯠꯂꯒ ꯆꯥꯕꯗꯣ ꯃꯩꯗ ꯂꯧꯔꯒ
ꯎꯝ ꯑꯁ ꯍꯥꯎꯔꯅꯦ
ꯃꯥꯅꯦ
ꯅꯣꯏ ꯅꯣꯏꯒꯤ ꯑꯗꯨꯒꯤꯔꯣꯝꯗꯀꯣ ꯅꯣꯏꯒꯤꯔꯣꯝꯗꯗꯤ ꯍꯩꯅꯧ ꯃꯌꯥꯝ ꯄꯥꯟꯕꯗꯣ ꯑꯗꯨ ꯂꯣꯏꯈ꯭ꯔꯕꯣ ꯅꯣꯏ ꯍꯦꯛꯄ꯭ꯔꯣ
ꯄꯥꯜꯂꯤꯌꯦ
ꯅꯍꯥꯟ ꯆꯠꯈ꯭ꯔꯕ ꯆꯍꯤꯗꯨꯗ ꯑꯩꯈꯣꯏ ꯌꯥꯝꯅ ꯍꯦꯛꯄꯗꯣ ꯑꯗꯨꯒꯤ ꯃꯐꯝꯗ ꯑꯗꯨꯗꯤ ꯑꯩꯈꯣꯏꯒꯅꯤ ꯍꯥꯏꯕꯗꯣ ꯎꯝ
ꯑꯩꯈꯣꯏꯅ ꯑꯗꯨꯝ ꯑꯩꯈꯣꯏꯒꯤ ꯄꯨꯛꯅꯤꯡꯗꯗꯤ ꯑꯗꯨꯝ ꯑꯁ ꯂꯩꯌꯦ ꯆꯥꯅꯤꯡꯉꯦ ꯍꯥꯎꯕꯗꯤ ꯍꯥꯎꯗꯦ ꯑꯣ ꯍꯧꯔꯒ ꯂꯩꯌꯦ ꯁꯤꯗ ꯑꯩꯈꯣꯏ ꯁꯤ ꯇꯔꯥ ꯐꯥꯕ ꯅꯨꯄꯤꯒ ꯑꯩꯈꯣꯏ ꯑꯗꯨꯝꯍ ꯑꯥꯗ ꯂꯧꯕ ꯆꯠꯂꯦ ꯑꯗꯨ ꯑꯁ ꯍꯥꯎꯕꯗꯣ ꯇꯤꯟꯒ ꯆꯥꯗꯦꯀꯣ ꯃꯅꯨꯡꯗ ꯑꯁ ꯊꯣꯛꯂꯛꯑꯒ ꯃꯥꯒꯤ ꯄꯥꯕꯤꯗ ꯃꯨꯟꯕꯗꯨ ꯐꯖꯅ ꯑꯥ ꯑꯣꯔꯦꯟꯖ ꯔꯦꯟꯖ ꯀꯥꯂꯔ ꯇꯧꯔꯒ ꯌꯦꯂꯣ ꯂꯣ ꯇꯧꯋꯦ ꯐꯖꯅ ꯄꯥꯟꯕ ꯋꯥꯅꯤꯗ
ꯃꯦꯠ ꯃꯕ ꯃꯟꯕꯒꯤ ꯈꯨꯍꯥꯎꯗꯨꯗꯤ ꯑꯁ
ꯑꯁ ꯀꯗꯥꯏꯗꯒꯤ ꯑꯗꯨꯝ ꯉꯁꯥꯏ ꯑꯩ ꯑꯁꯤꯗ ꯃꯈꯥꯗ ꯃꯈꯥꯗ ꯀꯨꯝꯒꯦꯅ ꯂꯥꯛꯄꯗ ꯐ꯭ꯔꯦꯁ ꯑꯣꯏꯅ ꯃꯥꯒꯤ ꯄꯥꯝꯕꯤꯗꯒꯤ ꯑꯃ ꯇꯥꯔꯛꯄꯅꯤꯗ ꯑꯁ ꯇꯤꯟꯁꯨ ꯂꯩꯇꯦ ꯁꯤꯗ ꯑꯩꯈꯣꯏ ꯆꯠꯂꯒ ꯆꯥꯔꯅꯤ ꯌꯥꯝ ꯍꯥꯎꯋꯦ ꯍꯣꯏ
ꯐ꯭ꯔꯦꯁ ꯆꯥꯔꯦꯅꯦ ꯃꯤꯗꯤ
ꯃꯤ ꯄ꯭ꯔꯤꯃꯤꯌꯝ ꯀ꯭ꯋꯥꯂꯤꯇꯤ ꯎꯝ ꯄ꯭ꯔꯤꯃꯤꯌꯝ ꯀ꯭ꯋꯥꯂꯤꯇꯤꯒꯤ ꯆꯥꯒ꯭ꯔꯝꯅꯦ ꯑꯩ
ꯁꯇꯥꯔꯒꯣ
ꯉꯔꯥꯡꯗꯤ ꯑꯁ ꯑꯃ ꯍꯨꯔꯜꯂꯕ ꯇꯤꯟ ꯆꯥꯕꯩ ꯋꯥꯅꯤꯗ
ꯎꯝ
ꯑꯗꯨꯒꯤ ꯅꯪ ꯅꯪꯒꯤ ꯅꯪ ꯇꯥꯛꯁ ꯂꯩꯔꯤꯕ꯭ꯔꯥ
ꯀ ꯀꯗꯥꯏꯗꯩ ꯋꯥꯅꯣ ꯍꯧꯖꯤꯛ ꯍꯣꯔꯦꯟ ꯑꯗꯨꯗꯤ ꯐꯥꯎꯅꯔꯁꯦ ꯍꯣꯏ
ꯑꯣ ꯗꯨꯝ ꯍꯥꯎꯅꯤ
ꯂꯩꯇ꯭ꯔꯦ ꯅꯍꯥꯟꯗꯒꯤ
ꯑꯣ ꯅꯍꯥꯟꯗꯒꯤ ꯂꯩꯇ꯭ꯔꯦ ꯌꯥꯝ ꯌꯥꯝ ꯇꯧꯔꯝꯕꯩ ꯋꯥꯅꯤꯅꯦ
ꯑꯗꯨꯒꯤ ꯅꯠꯇꯦꯗ ꯀꯨꯏꯔꯦꯅ
ꯑꯣ ꯍꯣꯏ ꯀꯨꯏꯗꯦꯗ ꯑꯗꯨꯝ ꯑꯩꯗꯤ ꯅꯨꯃꯤꯠ ꯑꯅꯤꯗꯩ ꯑꯗꯨꯝ ꯂꯣꯏꯁꯤꯜꯂꯦ
ꯎꯝ ꯑꯣ ꯅꯪꯗꯤ ꯁꯨꯃꯥꯏꯅ ꯇꯧꯔꯝꯒꯅꯤ ꯈꯪꯉꯦ
ꯍꯣꯏ ꯅꯨꯃꯤꯠ ꯅꯤꯅꯗ ꯂꯣꯢꯁꯤꯜꯂꯦ ꯑꯗꯨꯒꯤ ꯑꯦ ꯋꯦꯗꯥꯔꯁꯦ ꯃꯣꯃꯣ ꯆꯥꯅꯤꯡꯉꯦ ꯑꯁꯦꯡꯕ ꯀꯔꯤꯅꯣ ꯃꯍꯥꯕꯂꯤꯗꯀꯣ ꯃꯍꯥꯂꯤ ꯃꯍꯥꯕꯂꯤꯗ ꯑꯃ ꯑꯅꯧꯕ ꯍꯥꯡꯗꯣꯛꯈ꯭ꯔꯦ ꯑꯗꯨꯁꯨ ꯃꯃꯜ ꯍꯣꯡꯉꯦ
ꯀꯥꯢꯗ
ꯃꯍꯥꯕꯂꯤꯗ ꯔꯤꯚꯔ ꯁꯥꯏꯠꯀꯤ ꯃꯅꯥꯛꯇ ꯑꯃ ꯑꯃ
ꯗꯤ ꯄꯥꯝꯗꯦꯗ
ꯃꯣꯃꯣ ꯈꯛꯇ ꯅꯠꯇꯕ ꯒ꯭ꯔꯤꯅꯣ ꯂꯐꯤꯡꯗꯨꯁꯨ ꯄ꯭ꯂꯦꯠꯇ ꯋꯥꯟ ꯐꯤꯐꯇꯤ ꯈꯥꯛꯇꯅꯤ ꯍꯥꯏꯌꯦ ꯑꯥ ꯆꯅꯤꯡꯉꯦ
ꯎꯝ ꯍꯧꯔꯝꯒꯅꯤ
ꯍꯣꯏ ꯒꯥꯔꯤ ꯃꯆꯥꯒꯨꯝꯕ ꯂꯩꯔꯗꯤꯀꯣ ꯑꯗꯨꯝ ꯀꯣꯏꯔꯒ ꯆꯥꯞ ꯆꯥꯕꯗꯣ ꯌꯥꯝ ꯅꯨꯡꯉꯥꯏꯅꯤ ꯑꯗꯣ ꯒꯥꯔꯤ ꯃꯆꯥꯁꯨ ꯂꯩꯇꯦ ꯑꯩꯈꯣꯏꯗꯤ ꯑꯣꯇꯣꯗ ꯆꯠꯂꯗꯤ ꯃꯇꯝ ꯌꯥꯝ ꯂꯧꯋꯦꯅ
ꯄꯩꯁꯥꯁꯨ ꯇꯦꯡꯈ꯭ꯔꯦ ꯑꯃꯨꯛ
ꯍꯣꯏ ꯑꯗꯨꯅꯦ ꯑꯦ ꯆꯥꯕꯁꯦ ꯌꯥꯝ ꯄꯥꯝꯃꯦ
ꯀꯣꯏꯔꯒ ꯆꯠꯅꯤꯡꯉꯦ ꯑꯆꯥꯄꯣꯠ ꯃꯌꯥꯝ ꯄꯨꯔꯒ ꯃꯐꯝ ꯑꯃꯗ ꯐꯥꯝꯃꯒ ꯀꯣ ꯐꯤꯔꯣꯜ ꯐꯖꯕ ꯁꯦꯠꯂꯒ
ꯐꯤꯔꯣꯜꯁꯨ ꯂꯩꯇ꯭ꯔꯤꯅꯦ ꯍꯟꯗꯛꯁꯦ ꯐꯤꯔꯣꯜ ꯂꯩꯗꯕꯒꯤ
ꯑ ꯑꯅꯥꯎꯕ ꯁꯦꯠꯇꯕ ꯀꯨꯏꯔꯦ
ꯑꯗꯨꯅꯦ ꯌꯨꯝꯗ ꯂꯩꯅꯤꯡꯉꯥꯏ ꯁꯦꯠꯅꯤꯉꯥꯏ ꯐꯥꯎꯕ ꯐꯤꯔꯣꯜ ꯂꯩꯁꯤꯜꯂꯛꯇ꯭ꯔꯦ
ꯎꯝ
ꯅꯍꯥꯟ ꯑꯁꯤꯗ ꯑꯩꯈꯣꯏꯒꯤ ꯂꯩꯀꯥꯏꯗ ꯏꯁꯀꯦꯟ ꯍꯦꯟ ꯌꯣꯜꯂꯦ ꯑꯗꯨꯗ ꯑꯃꯈꯛ ꯐꯨꯔꯤꯠ ꯑꯃꯈꯛ ꯂꯩꯌꯦ
ꯎꯝ
ꯑꯗꯨ ꯈꯛꯇꯅꯤ ꯂꯩꯕ ꯑꯇꯣꯞꯄꯗꯤ ꯂꯩꯇ꯭ꯔꯦ
ꯑꯩꯗꯤ ꯀꯨꯏꯈ꯭ꯔꯦ ꯂꯩꯗꯕꯁꯦ
ꯄꯩꯁꯥ ꯂꯩꯇꯕꯅꯤꯅꯀꯣ ꯑꯁ ꯑꯩꯈꯣꯏꯁꯦ ꯌꯥꯝ ꯂꯥꯏꯕꯅꯤꯅ ꯎꯄꯥꯏꯂꯩꯇꯦ
ꯇꯟꯈ꯭ꯔꯦ ꯇꯟꯕ ꯋꯥꯅꯦ
ꯅꯣꯏ ꯅꯅꯥꯎꯅꯨꯄꯥꯗꯤ ꯀꯔꯤ ꯇꯝꯕ꯭ꯔ ꯍꯟꯗꯛ
ꯑꯩꯈꯣꯏ ꯀꯣꯂꯦꯖꯇ ꯇꯝꯒꯅꯤ ꯐꯤꯖꯤꯀꯦꯜꯒꯤꯀꯣ ꯃꯥꯗꯤ
ꯑꯣ ꯑꯣ ꯑꯣ ꯑꯦꯟ ꯁꯤ ꯁꯤ ꯒꯨꯝꯕꯗꯤ ꯌꯥꯎꯕ꯭ꯔꯥ
ꯌꯥꯎꯔꯔꯣꯏ ꯃꯥꯗꯤ ꯃꯥꯗꯤ ꯁꯤꯄꯥꯏ ꯁꯤꯕꯥꯏ ꯄꯥꯝꯗꯦ ꯍꯥꯏꯌꯦ
ꯑꯣ ꯑꯣ
ꯃꯥꯗꯤ ꯐꯤꯖꯤꯀꯦꯜꯒꯤ ꯐꯤꯖꯤꯀꯦꯜ ꯏꯖꯨꯀꯦꯁꯟ ꯂꯥꯛꯑꯦꯗꯅ ꯑꯗꯨ ꯇꯝꯗꯣꯏꯅꯦ ꯃꯊꯪꯒꯤ ꯅꯤꯡꯊꯧ ꯅꯤꯡꯊꯧ ꯀꯥꯕꯗꯀꯣ ꯍꯧꯔꯅꯤ ꯃꯣꯏꯒꯤ ꯀ꯭ꯂꯥꯁ ꯃꯊꯪꯒꯤ ꯅꯤꯡꯊꯧꯀꯥꯕꯗ ꯎꯝ
ꯑꯣ ꯑꯣ ꯌꯥꯝ ꯐꯩꯗ ꯑꯗꯨꯅ
ꯎꯝ ꯂꯥꯏꯔꯤꯛꯁꯨ ꯍꯩꯇꯕꯅꯤꯅ ꯎꯄꯥꯏ ꯂꯩꯇ꯭ꯔꯦ ꯑꯗꯨꯅ ꯐꯥꯒꯅꯤꯅ ꯑꯩꯅ ꯇꯧꯍꯟꯕ
ꯑꯣ
ꯁꯤꯅ ꯌꯥꯅꯤꯅ
ꯃꯥꯅꯁꯨ ꯏꯟꯇꯔꯦꯁ ꯂꯩꯥꯅ ꯇꯧꯔꯗꯤ ꯌꯥꯝ ꯐꯩꯌꯦ
ꯏꯟꯇꯔꯦꯁ ꯌꯥꯝ ꯂꯥꯛꯑꯦꯕ ꯑꯗꯨꯒꯨꯝꯕꯗꯤ ꯑꯗꯨꯒꯤ ꯂꯥꯏꯔꯤꯛꯀꯤꯗꯤ ꯏꯟꯇꯔꯦꯁ ꯈꯔ ꯌꯥꯎꯗꯕ ꯏꯟꯇ꯭ꯔꯥꯟꯁꯦ ꯊꯣꯛ ꯊꯣꯛꯑꯔꯣꯏꯗ꯭ꯔꯅ ꯑꯩ ꯑꯩꯈꯣꯏ ꯄꯥꯈꯠꯂꯨꯔꯦ ꯑꯗꯨꯒ ꯎꯝ ꯄꯥꯈꯠꯂꯨꯔꯦ ꯑꯗꯨꯒ ꯑꯃꯨꯛ ꯊꯣꯛꯄ ꯌꯥꯝ ꯍꯔꯥꯎꯋꯦ
ꯌꯥꯝ ꯐꯔꯦ ꯑꯩꯈꯣꯏ ꯀꯣꯂꯦꯖꯁꯦ ꯍꯥꯏꯕꯗꯤ ꯃꯤ ꯃꯤꯌꯥꯝꯗꯒꯤ ꯍꯦꯟꯅ ꯑꯩꯈꯣꯏꯅ ꯐꯤ ꯏꯁꯇ꯭ꯔꯛꯆꯔꯗꯣ ꯈꯔ ꯂꯣ ꯑꯣꯏꯌꯦꯕꯀꯣ
ꯎꯝ ꯑꯗꯨꯒꯤꯅꯦ ꯑꯩꯈꯣꯏꯅꯦ ꯑꯗꯨꯒ ꯑꯁꯤ ꯁꯤꯗ ꯂꯩꯕꯗꯤ ꯑꯩꯈꯣꯏꯒꯤ ꯀꯣꯂꯦꯖꯁꯤꯅ ꯑꯐ ꯈ꯭ꯋꯥꯏꯗꯒꯤ ꯑꯐꯕ ꯑꯣꯏꯔꯝꯃꯦ ꯑꯇꯣꯞꯄ ꯂꯝ
ꯃꯤꯅ ꯗꯤꯑꯦꯝ ꯀꯣꯂꯦꯖ ꯗꯤꯑꯦꯝ ꯀꯣꯂꯦꯖ ꯗꯤꯑꯦꯝ ꯀꯣꯂꯦꯖ ꯍꯥꯏꯅ ꯍꯥꯏꯅꯔꯤꯃꯤ ꯁꯦꯁ ꯑꯃꯨꯛ ꯀꯣꯜ ꯇꯧꯔꯛꯀꯦ ꯊꯝꯂꯒ ꯀꯣ ꯑꯥ ꯑꯥ ꯑꯥ ꯎꯝ ꯔꯦꯗꯤꯗ ꯂꯩꯌꯨ
ꯎꯝ